ꯔ ꯇꯔꯨ ꯌꯥꯔ
ꯀꯣꯟꯅꯗꯧ ꯃꯥꯟꯗꯦꯗ ꯆꯍꯤꯃꯨꯛꯀꯤ ꯄ꯭ꯔꯂꯦꯝ ꯂꯣꯏꯁꯤꯜꯂꯛꯑꯒꯦ
ꯁꯦ ꯇꯨꯝꯗ ꯂꯤꯁꯤꯡ ꯑꯃꯈꯛꯇꯅꯦ
ꯑꯗꯨ ꯅꯪ ꯀꯌꯥꯝ ꯀꯨꯏ ꯆꯠꯇꯣꯏꯅꯣ
ꯑꯦ ꯀꯌꯥꯝ ꯀꯨꯏ ꯆꯠꯍꯟꯒꯦ ꯑꯃꯃꯝꯗ ꯁꯤꯖꯤꯟꯅꯒꯦ
ꯅꯠꯇꯦ ꯀꯣꯟꯅꯔ ꯑꯣꯏꯗ ꯑꯣꯏꯔꯗꯤ ꯈꯌꯥꯝ ꯂꯩꯁꯜꯂꯣꯡ ꯐꯩꯗꯅ ꯂꯩꯀꯥꯟꯗ
ꯅꯪꯅ ꯂꯩꯕꯤꯒꯦ ꯍꯥꯕꯗꯤ ꯀꯩꯁꯨ ꯅꯠꯇꯦ
ꯀꯌꯥꯅꯥ ꯀꯣꯟꯅꯗꯣꯏꯅꯣ
ꯑꯩ ꯑꯗꯨꯝ ꯂꯣꯏꯔꯦ ꯍꯥꯏꯔꯛꯀꯦ
ꯅꯠ ꯇꯦ꯫
ꯃꯤ ꯃꯤ ꯗꯨꯀꯥꯟꯗ ꯄꯨꯂꯞ ꯂꯩꯔꯣꯏꯌꯦ
ꯄꯨꯂꯞ ꯅꯪ ꯍꯥꯏꯕꯅꯤꯅꯦ ꯑꯩ ꯑꯣꯗꯔ ꯇꯧꯗꯣꯏꯅꯤ
ꯅꯪ ꯌꯥꯅꯤ ꯍꯥꯏꯕꯗꯤꯅ ꯑꯗꯨꯝ ꯁꯤꯜꯂꯣꯗ
ꯀꯌꯥꯅꯣ ꯃꯁꯤꯡ ꯍꯥꯏꯔꯛꯑꯣꯕ
ꯑꯗꯨꯝ ꯆꯧꯔꯥꯛꯅ ꯑꯗꯨꯝ ꯃꯥꯒꯤ ꯁꯦꯠꯇꯣ ꯀꯩꯅꯣꯃꯨꯛ ꯂꯧꯔꯣꯅꯦ ꯆꯍꯤꯃꯨꯛ ꯁꯤꯖꯤꯟꯅꯅꯤꯡꯉꯥꯏꯗꯤ ꯐꯌꯥꯝꯗꯤ ꯆꯪꯅꯤꯌꯦꯦ
ꯀꯌꯥꯅꯣ ꯍꯥꯏꯔꯛꯑꯣꯒꯗꯣ
ꯀꯨꯟꯊ꯭ꯔꯥꯃꯨꯛꯀꯤ ꯆꯥꯡ ꯆꯪꯉꯣꯏꯗ꯭ꯔꯣ
ꯆꯦ ꯀꯨꯟꯊ꯭ꯔꯥ
ꯎꯝ
ꯌꯥꯝꯗꯤ ꯇ ꯀꯣꯟꯅꯒꯗ꯭ꯔꯣ
ꯑꯩ ꯑꯗꯨꯝ ꯌꯥꯔ ꯁꯦꯝꯃꯒꯦ ꯀꯩꯗꯧꯗꯧꯅ ꯃꯤꯉꯣꯟꯗꯒꯤ ꯃꯌꯥꯝ ꯍꯥꯏꯔꯦ ꯂꯧꯕꯁꯨ ꯏꯀꯥꯏꯖꯕ ꯁꯣꯊꯤ ꯉꯥꯏꯔꯦ ꯑꯃ ꯂꯩꯖꯕ
ꯆ ꯆꯥꯡꯕꯩꯗ ꯈꯠꯅꯖ ꯍꯥꯏꯕꯅꯦ
ꯑꯗꯨ ꯁꯦꯠꯇꯨ ꯃꯣꯏ ꯂꯩꯔꯁꯦ ꯍꯥꯏꯕꯗꯨꯗꯤ ꯁꯤ ꯆꯥꯡ ꯉꯥꯏꯗꯣꯏꯗꯤ
ꯑꯣꯛ ꯆꯥꯕꯗ ꯈꯠꯟꯅꯗꯣꯏꯔꯥ ꯑꯗꯨ ꯂꯩꯕꯗ ꯈꯠꯟꯅꯗꯣꯏꯔꯥ ꯈꯟꯅꯔꯁꯤ ꯕꯥꯔꯗꯦ ꯃꯃꯥꯡꯗꯗꯤ ꯇꯥꯔꯅꯤ ꯁꯤ ꯆꯉꯛꯄꯥ
ꯉꯃ ꯅ ꯆꯂ ꯑꯗꯨꯗꯤ ꯑꯩ ꯑꯣ ꯀ ꯇꯥꯖꯔꯣꯏ ꯑꯩ ꯂꯩꯕꯤꯌꯣ
ꯅꯤꯡꯗꯦ ꯍꯧꯖꯤꯛ ꯑꯩꯅ ꯂꯩꯔꯛ ꯂꯩꯇꯣꯡ ꯆꯥꯔ ꯊꯝꯃꯗꯤ
ꯆꯥꯎꯑꯣ ꯆꯥꯎꯑꯣ ꯑꯩ ꯏꯟ ꯏꯟꯕꯨ ꯏꯟꯕꯤꯒꯦ
ꯃꯨꯜꯂꯛꯀꯅꯤꯅꯦ ꯀꯗꯥꯏ ꯇꯧꯁꯟꯅꯔꯒ ꯅꯪꯅ ꯎꯟꯁꯤꯟꯈꯤꯗꯣꯏꯗꯣ
ꯎꯨꯝꯍꯣꯏ
ꯏꯟꯕꯤꯒꯤꯒ ꯑꯗꯒꯤ ꯇꯣꯠꯂꯒ ꯎꯝꯁꯤꯟꯈꯤꯗꯣꯏꯗꯣ ꯅꯪꯅ
ꯎꯃꫭꯏꯃꯦ ꯃꯦꯔꯥ ꯊꯥꯒꯤ ꯇꯔꯥꯅꯤꯊꯣꯏꯅꯤ ꯄꯥꯟꯕꯗ
ꯅꯪꯅ ꯑꯩꯉꯣꯟꯗ ꯏꯟꯕꯕꯨ ꯑꯥꯏꯁ ꯀ꯭ꯔꯤꯝ ꯆꯥꯅꯤꯡꯉꯛꯇ꯭ꯔꯗꯤ ꯑꯥꯏꯁ ꯀ꯭ꯔꯤꯝ ꯏꯜꯂꯛꯑꯅꯤ
ꯀꯅꯥ ꯍꯥꯏꯕ ꯎꯝ ꯊꯕ ꯑꯆꯣꯡꯕ ꯆꯠꯄꯗ ꯆꯔꯥ ꯍꯦꯜꯂ ꯆꯠꯏ ꯅꯠꯇ꯭ꯔ ꯅꯪꯉꯣꯟꯗ ꯄꯤꯖꯔꯒ ꯑꯩ ꯁꯥꯊꯕꯤ ꯆꯔꯥ ꯑꯝꯗ ꯍꯩꯖꯤꯟꯅꯔꯒ ꯑꯩꯗꯣ ꯂꯥꯝꯃꯤꯅꯤ ꯈꯪꯕ꯭ꯔꯥ ꯅꯨꯠ ꯅꯨꯃꯤꯠ ꯆꯨꯞꯄ ꯑꯃꯊꯧꯧꯔꯤ ꯊꯠꯂ ꯌꯥ ꯉꯥꯡꯕ ꯌꯥꯕ ꯉꯥꯡꯉꯨꯔꯒ ꯍ
ꯀꯥꯏꯒꯤꯅꯣ ꯆꯔꯝ ꯀꯥꯟꯒꯤꯅꯣ ꯍꯥꯏꯁꯦ ꯅꯪ ꯍꯥꯏꯁꯦ
ꯌꯥꯎꯁꯪꯒꯤ
ꯌꯥꯎꯁꯪꯗ ꯀꯔꯝ ꯀꯥꯟꯗ ꯑꯩꯅ ꯏꯁꯀꯤꯝ ꯂꯩꯈ꯭ꯔꯒꯦ
ꯑꯗꯩ ꯑꯥꯏꯁ ꯀ꯭ꯔꯤꯝꯗꯨꯁꯨ ꯑꯩꯗ ꯁꯨꯝ ꯅꯪ ꯏꯅꯤꯡꯕ ꯏꯜꯂꯤꯅꯤ ꯀꯩꯅꯣ ꯑꯩ ꯅꯪ ꯆꯥꯏ ꯏꯅꯤꯡꯗꯦꯒ ꯍꯥꯏꯈ꯭ꯔꯕꯣ ꯑꯩ
ꯑꯩꯅ ꯑꯩꯁꯦ ꯋꯥꯃꯨ ꯋꯤꯗ ꯈꯨꯃꯥꯎ ꯌꯥꯎꯗꯨꯅꯤꯅ ꯍꯥꯏꯁꯤꯅ
ꯑꯗꯨꯅꯦ ꯑꯩꯁꯦ ꯑꯩꯅ ꯆꯠꯅꯤꯡꯗꯦꯒ ꯍꯥꯏꯈꯤꯕ꯭ꯔꯕ ꯅꯉꯣꯟꯗ ꯑꯩꯅ ꯑꯗꯨꯝ ꯌꯥꯎꯁꯪꯒꯤ ꯑꯣꯏꯅ ꯆꯍꯤ ꯉꯉꯥꯡꯉꯩꯗꯨꯅ ꯑꯍꯩ ꯉꯥꯡꯉꯩꯗꯨꯅ ꯌꯥꯎꯁꯪꯒꯤ ꯅꯪꯅ ꯑꯩꯗꯤ ꯄꯤꯅꯤꯡꯗ꯭ꯔ ꯀꯥꯟꯗ ꯅꯪꯉꯗ ꯏꯜꯂꯛꯄꯒꯤ ꯃꯑꯣꯡ ꯑꯃ ꯎꯔꯛꯄ ꯄꯨꯗꯨꯗ ꯍꯥꯏꯕꯅꯤ ꯐꯥꯏꯔꯦꯟ ꯊꯥꯒꯤ ꯀꯨꯟ ꯃꯉꯥꯅꯤ ꯄꯥꯟꯕꯗ ꯁꯖꯤꯕꯨꯒꯤ ꯅꯣꯡꯃ ꯄꯥꯟꯕꯗ ꯌꯦꯟ ꯊꯥꯒꯤ ꯇꯔꯥꯅꯤ ꯄꯥꯟꯕꯗ ꯀꯔꯤ ꯂꯩꯕꯗꯨꯗꯩꯁꯨ ꯈꯪꯗ꯭ꯔꯦ ꯃꯅꯤꯄꯨꯔꯒꯤ ꯈ꯭ꯋꯥꯏꯗꯒꯤ ꯑꯀꯤ ꯀꯩꯅꯣ ꯑꯀꯤꯕ ꯐꯪꯅ ꯁꯣꯛꯅꯈꯤꯕ ꯂꯥꯟꯐꯝꯗꯤ ꯑ
ꯇꯥꯅꯤꯡꯗꯦ ꯑꯗꯨꯕꯒꯤ ꯄꯜꯂꯣ ꯑꯗꯨꯝꯕꯒꯤ ꯃ ꯑꯃ ꯄꯜꯂꯣ ꯊꯨꯡꯒꯥꯎꯅꯤꯅ
ꯑꯣ ꯇꯥ ꯅꯪ ꯅꯪꯗꯨ ꯄꯥꯕꯠꯇꯔꯦ
ꯂꯩꯏꯌꫭ ꯑꯗꯨꯝ ꯑꯗꫭ ꯋꯥꯖꯨ ꯋꯥꯅ ꯈꯥꯡꯑꯉꫭ ꯂꯩꯌꯣꯕ ꯑꯗꯨꯝ ꯊꯣꯛꯈꯤꯅꯣꯕ
ꯑ
ꯇꯥꯗ꯭ꯔꯣ ꯇꯥꯗ꯭ꯔꯣ